ꯏꯁꯃꯥꯔꯠ ꯇꯋꯅꯦ ꯍꯜꯂꯣ ꯇꯕꯔꯥ
ꯇꯥꯏꯌꯦ ꯇꯥꯏꯌꯦ
ꯌꯥꯒꯔꯤ ꯇꯧꯕ꯭ꯔꯣ ꯀꯔꯤꯒꯤ ꯀꯤꯅ ꯀꯤꯅ ꯋꯥ ꯉꯥꯡꯕ꯭ꯔꯣ
ꯇꯨꯝꯃꯄ ꯍꯧꯒꯠꯄ ꯍꯧꯒꯠꯄ꯭ꯔꯕ ꯃꯗ ꯀꯩ ꯎꯒꯤ
ꯅꯪ ꯎꯕ ꯑꯗꯒꯤ ꯃꯥꯡꯊꯤꯕ ꯏ ꯍꯒꯈ꯭ꯔ ꯃꯪ ꯊꯤꯕꯅꯦ ꯊꯤꯕꯒꯤ ꯃꯪꯕꯅꯦ ꯑꯦ
ꯎ ꯑꯩ ꯎꯔꯗꯤ ꯏꯃꯪ ꯐꯖꯕꯅꯤꯗ
ꯎꯝ ꯊꯤꯕꯒꯤ ꯍꯧꯒꯠꯈ꯭ꯔꯕ ꯑꯩꯗ
ꯑꯁ ꯑꯩ ꯂꯥꯛꯇꯕꯩꯅꯤꯡꯉ
ꯊꯠ
ꯃꯅꯤ ꯈꯣꯏꯅꯤꯐꯨꯕ ꯌꯦꯡꯉꯣꯏꯗ꯭ꯔꯣ
ꯌꯦꯡꯒꯅꯤ ꯌꯦꯡꯅꯤꯡꯉꯥꯏ ꯇꯨꯝꯕꯅꯦ ꯑꯦ ꯑꯁꯤꯁ ꯏꯁ
ꯑꯠꯆꯥ ꯀꯧꯇ ꯂꯩꯕꯖꯅꯤꯅꯦ ꯍꯥ
ꯌꯦꯒꯔꯥ
ꯀꯣꯛꯇꯤ ꯂꯩꯕꯖꯥꯠꯅꯦꯕ ꯍꯧꯖꯤꯛꯇꯨ ꯃꯤꯁꯦ
ꯃꯣꯏꯅꯦ ꯑꯁ
ꯄꯪꯕ꯭ꯔꯥ ꯍꯥꯏꯔꯁꯤꯡ ꯃꯖꯥꯅꯤꯅꯦ
ꯅꯪꯉꯣꯟꯗꯒꯤ ꯅꯪ ꯃꯊꯥꯡꯗ ꯑꯩꯅꯦ
ꯑꯣ ꯁꯤꯡꯕꯗ ꯑꯩꯅ ꯍꯦꯜꯂꯦꯕ
ꯎꯝ ꯍꯣꯏ
ꯑꯣ ꯑꯩꯅꯗꯤ ꯍꯦꯜꯂꯦꯕ
ꯍꯥ
ꯎꯝ ꯍꯣꯏ ꯀꯅꯥꯗ ꯁꯄꯣꯔꯠ ꯇꯧꯒꯦꯔꯣ
ꯀꯅꯥ ꯀꯅꯥ ꯄꯣꯇꯨꯒꯥꯜ ꯁ꯭ꯄꯦꯜ ꯍ ꯑꯦ ꯀꯅꯥꯁꯨ ꯁꯄꯣꯠ ꯇꯧꯔꯣꯢ
ꯌꯦꯡꯉꯨꯅꯦ ꯀꯅꯥ ꯀꯅꯥ ꯇꯥꯕ꯭ꯔꯣ
ꯍꯥꯏꯈ꯭ꯔꯦꯅꯥ ꯑꯩ
ꯄꯣꯔꯇꯨꯒꯜꯒ ꯁꯄꯒꯥ ꯉꯥꯛꯇꯔꯣ ꯍꯥ ꯍꯌꯦꯡꯒꯤ ꯃꯦꯠꯁꯇꯣ ꯄꯣꯔꯇꯨꯒꯜꯒ ꯁꯄꯦꯟ ꯉꯥꯛ ꯇꯔꯨꯕ
ꯈꯪꯗꯦꯕ
ꯌꯦꯡꯉꯨꯕꯗꯣ
ꯑꯁ ꯍꯧꯖꯤꯛꯗꯤ ꯉꯥꯝꯃꯣꯢ ꯌꯥꯂꯣꯢ
ꯀꯩꯒꯤꯅꯣ
ꯌꯥꯗꯦꯕ
ꯄꯣꯇꯣꯀꯣꯜꯗ ꯁꯄꯣꯔꯇꯑꯣꯍꯦ ꯉꯝꯅꯤꯍꯦ
ꯎꯁ ꯑꯣꯏꯔꯣꯏ
ꯉꯝꯅꯤꯌꯦ ꯏꯕꯥꯟꯅꯤ ꯄꯦꯠ ꯇꯧꯁꯤꯔꯣ
ꯌꯥꯏꯅꯦ
ꯉꯝꯅꯤꯗꯥ
ꯇꯧꯁꯦ ꯇꯧꯁꯦ ꯉꯝꯗ꯭ꯔꯗꯤ ꯀꯔꯤꯥ ꯏꯁꯄꯦꯟꯒ ꯄꯣꯔꯇꯨꯒꯜ ꯍꯥꯏꯕ꯭ꯔꯥ ꯑꯩꯅ ꯢꯁꯄꯦꯟ ꯍꯥꯏꯕ
ꯅꯪ ꯅꯪ ꯀꯔꯝꯕ ꯁꯄꯣꯔꯠ ꯇꯧꯕ ꯅꯪ ꯀꯔꯝꯕ ꯁꯄꯣꯔꯠ ꯇꯧꯕ
ꯇꯧꯕꯨꯗꯤ ꯇꯧꯅꯤꯡꯗꯦꯕ ꯑꯩ ꯇꯧ ꯑꯩ ꯇꯤꯝ ꯅꯠꯇꯦꯕ ꯑꯗꯨꯗꯣ
ꯅꯪꯒꯤ ꯇꯤꯝꯗꯤ ꯀꯅꯥ
ꯐ꯭ꯔꯥꯟꯁ
ꯑꯩꯠ ꯐꯥꯟꯁꯤ ꯑꯩꯒꯤꯅꯤꯍꯦ
ꯁꯤꯁ ꯅꯪꯒꯤ ꯈꯛꯇ ꯑꯣꯏꯕ ꯌꯥꯕ꯭ꯔꯣꯏ
ꯑꯩꯒꯤꯅꯤꯗ ꯐ꯭ꯔꯥꯟꯁꯗꯤ ꯐ꯭ꯔꯥꯟꯁꯁ ꯏꯪꯂꯦꯟ ꯑꯗꯨꯒ
ꯐ꯭ꯔꯥꯟꯁ ꯏꯪꯂꯦꯟ ꯈꯪꯗꯦ ꯑꯅꯤ ꯑꯁꯤꯅꯤ ꯑꯗꯨ ꯑꯩ ꯀ꯭ꯔꯣꯁꯤꯌꯥꯕꯨꯁꯨ ꯇꯧꯕꯅꯦꯕ ꯁꯤꯈꯔꯦ ꯁꯤꯈ꯭ꯔꯕꯒꯤ ꯎꯄꯥꯏ ꯂꯩꯇꯦ
ꯅꯪꯅ ꯄꯥꯝꯗꯕꯁꯦ ꯅꯪꯅ ꯄꯥꯝꯗꯕꯁꯦ ꯀ꯭ꯔꯣꯁꯤꯌꯥ ꯍꯥꯠꯈꯤꯕꯒꯤꯅꯦꯕ
ꯍꯥ ꯍꯥ ꯍꯤ ꯥ ꯅꯣꯏꯗꯤ ꯅꯠꯇꯦꯕ
ꯀꯥꯏꯦ
ꯁꯤꯌꯥ
ꯑꯗꯨꯗꯤ ꯕꯁꯥꯏꯅꯤ ꯑꯗꯨ ꯑꯗꯨ
ꯀꯗꯥ ꯀꯔꯤꯔꯣ
ꯀꯔꯣꯁꯤꯌꯒꯤ ꯀꯔꯣꯁꯤꯌ ꯁꯤꯈꯤꯕꯗꯨ ꯂꯥꯁ ꯀꯣꯜꯗꯣ ꯑꯣꯐ ꯁꯥꯏꯠ ꯇꯥꯔꯦꯕꯗꯣ
ꯑꯥ ꯀ ꯃꯨꯗ꯭ꯔꯛꯅꯥꯆ ꯆꯥꯟꯨ ꯇ
ꯃꯇꯔꯤ ꯉꯠꯇ ꯍꯦ
ꯀꯅꯥꯔꯥ ꯀꯥꯎꯈ꯭ꯔꯩ
ꯃꯣꯇ ꯉꯗꯤ ꯅꯠꯇ ꯍꯦ ꯅ ꯂꯣꯁ ꯑꯦꯁꯇ꯭ꯔꯥ ꯑꯦꯁꯇ꯭ꯔꯥ ꯃꯤꯅꯤ ꯀꯆꯟ ꯃ ꯃ
ꯎꯝ ꯍꯪꯉꯦꯕ ꯑꯗꯨꯕꯨꯣ ꯑꯩ ꯀꯥꯎꯈ꯭ꯔꯕ
ꯑꯗꯨꯒꯤꯅꯦꯕ ꯅꯪꯅ ꯁꯄꯣꯔꯠ ꯇꯧꯅꯤꯡꯗꯥꯕꯁꯦ
ꯎꯝ
ꯃꯣꯗꯤꯛꯁꯨ ꯕꯥꯕꯥꯏ ꯇꯧꯔꯦꯅꯦ ꯈꯥꯇꯝ
ꯍꯣꯏ ꯂꯁꯨ ꯑ ꯑꯃꯁꯁꯨ
ꯍꯣꯏꯗ ꯃꯥꯁꯨ ꯆꯍꯤ ꯐꯣꯔꯇꯤ ꯌꯎꯔꯝꯃꯅꯤ
ꯅꯨꯡꯁꯤꯌꯦ
ꯅꯤꯃꯥꯔꯁꯨ ꯀꯞꯈ꯭ꯔꯦ ꯌꯨꯝꯍꯟꯈ꯭ꯔꯦ
ꯉꯁꯤꯗꯣ ꯀꯦꯟꯗꯣ ꯀꯞꯅꯤꯡ ꯈꯤꯇꯪ ꯉꯥꯏꯗꯣ ꯅꯣꯏ ꯏꯪꯂꯦꯟꯗꯣ
ꯀꯅꯥꯔꯣ
ꯅ ꯅꯣꯏꯒꯤ ꯏꯪꯂꯩꯟꯗꯣ ꯉꯁꯥꯏ ꯑꯌꯨꯛꯇꯣ
ꯑ ꯍꯔꯤ ꯀꯦꯟꯔꯥ
ꯍꯣꯏ ꯃꯥꯁꯨ ꯀꯞꯅꯤꯡꯉꯥꯏ ꯈꯤꯇꯪ ꯉꯥꯏꯀꯣ
ꯑꯗꯨꯕꯨ ꯉꯝꯃꯤꯅ ꯃꯣꯏꯗꯤ
ꯗꯥꯎꯗꯣ ꯄꯣꯒꯦ ꯄꯣꯒꯦ ꯇꯧꯔꯒ ꯉꯝꯈꯤꯕ
ꯁꯦꯁ ꯉꯝꯒꯦꯅ ꯉꯝꯕꯅꯦ ꯃꯣꯏꯗꯤ ꯑꯩꯒꯤ ꯇꯤꯝꯗꯤ ꯌꯦꯡꯉꯦꯅ
ꯏꯁ
ꯐꯥꯏꯚ ꯊꯥꯔꯇꯤꯗꯀꯣ ꯑꯂꯥꯔꯝ ꯊꯝꯕ ꯑꯦꯂꯥꯃ ꯍꯥꯞꯄ
ꯁꯤꯛꯁ ꯊꯥꯔꯇꯤ ꯗꯥꯅꯦ ꯃꯣꯏ ꯄꯣꯁꯄꯣꯟ
ꯍꯣꯏꯅꯦ ꯑꯦ ꯀꯔꯤꯒꯤ
ꯑꯗꯣ ꯕꯣꯜꯗꯤ ꯃꯦꯛꯁꯤꯀꯣꯅ ꯐꯖꯩꯗꯅꯥ
ꯑ
ꯃꯦꯛꯁꯤꯀꯣꯅ ꯐꯖꯩꯏꯕ
ꯃꯦꯛꯁꯤꯀꯣ
ꯉꯁꯥꯏ ꯏꯪꯂꯦꯟꯒ ꯁꯥꯟꯅꯕꯥꯗꯣ
ꯑ
ꯕꯣꯜꯗꯤ ꯏꯪꯂꯦꯟꯗꯤ ꯄꯥꯏꯕ ꯐꯪꯗ꯭ꯔꯒꯥ ꯅꯣꯏ ꯉꯁꯥꯏ ꯒꯣꯜ ꯑꯅꯤꯗꯣ ꯀꯅꯥ ꯆꯟꯕ꯭ꯔꯣꯅꯦ ꯅꯣꯏꯒꯤ ꯑꯍꯨꯝ
ꯑꯆꯥ
ꯑꯗꯣ ꯑꯩꯒꯤ ꯑꯥꯏꯗꯣꯜꯅꯦ ꯑꯗꯨꯒꯤꯅꯦ ꯕꯂꯦꯍꯝꯒ ꯟꯥ ꯀꯔꯤ ꯐ꯭ꯔꯥꯟꯁ ꯔꯦꯜꯃꯦꯗꯔ꯭ꯤꯇ ꯕꯂꯤꯡꯍꯝ ꯒꯥ ꯕꯥꯄꯦ
ꯉꯁꯥꯏ ꯕꯦꯂꯤꯍꯝꯅ ꯒꯣꯜ ꯆꯟꯕꯗꯨ ꯃꯥꯒꯤ ꯒꯣꯜꯗꯣ ꯃꯤꯅꯤꯠ ꯑꯅꯤꯗꯔ ꯃꯤꯅꯤꯠ ꯑꯅꯤꯗ ꯑꯃꯒ ꯆꯪꯕ ꯃꯥꯜꯂꯦ ꯑꯗꯨꯗꯤ ꯑꯅꯤ ꯁꯨꯔꯦ
ꯑꯅꯤ ꯀꯨꯛꯁꯨ ꯍꯥꯏꯕ꯭ꯔꯥ
ꯄꯦꯅꯥꯜꯇꯤꯗꯣ ꯃꯥ ꯀꯥꯎꯔꯝꯃꯗꯤ ꯍꯦꯇ꯭ꯔꯤꯛ ꯆꯠꯂꯗꯕꯥꯅꯤ ꯑꯗꯣ ꯀꯦꯞꯇꯦꯟꯗ ꯄꯤꯗꯕ ꯌꯥꯗꯕ ꯀꯦꯞꯇꯦꯟ ꯏꯁ ꯀꯦꯞꯇꯦꯟ
ꯑꯥ ꯀꯣꯇꯔ ꯃꯅꯔꯥ ꯀꯥꯈ꯭ꯔꯦ ꯃꯤꯗꯤ
ꯀ꯭ꯋꯥꯇꯔ ꯐꯥꯏꯅꯦꯜ ꯀꯥꯈ꯭ꯔꯦ ꯅꯨꯡꯉꯥꯏꯔꯦꯕ
ꯅꯣꯔꯋꯦꯒꯁꯨꯝꯒꯅꯤꯍꯦ ꯑꯦ
ꯅꯣꯔꯋꯦꯒ ꯁꯟꯅꯔꯗꯤ ꯑꯩꯗꯤ ꯅꯣꯔꯋꯦꯗ ꯁꯄꯣꯔ ꯇꯧꯔꯒꯦ
ꯊꯠ ꯢꯤꯡꯂꯦꯟ ꯇꯧꯒꯗꯧꯅꯦ
ꯎꯝ ꯍꯂꯥꯟꯅ ꯍꯂꯥꯟꯅ ꯀꯣꯢꯆꯦꯟ ꯆꯦꯟꯕ ꯗꯨ
ꯋꯥꯡ ꯆꯥꯎꯧꯔꯒ
ꯅꯣꯏꯒꯤ ꯀꯦꯟꯗꯨꯗꯤ ꯌꯥꯔꯔꯣꯏꯌꯦ ꯉꯁꯤ ꯁꯣꯛꯈ꯭ꯔꯦꯃ
ꯌꯥꯅꯤꯡꯉꯥꯏ ꯇꯧꯅꯤꯌꯦ
ꯌꯦꯡꯉꯣ ꯌꯦꯡꯉꯣ ꯉꯣ ꯃꯊꯪ ꯃꯦꯠꯁꯇ ꯃꯥ ꯁꯥꯟꯅꯕ ꯐꯪꯉꯣꯏꯉꯣ ꯉꯁꯥꯏꯁꯨ ꯏꯟꯖꯨꯔꯤ ꯂꯩꯈ꯭ꯔꯕꯅꯦ ꯃꯥꯗꯣ ꯎꯝ
ꯍꯅꯨ ꯈ꯭ꯔꯅꯤ ꯌꯥꯗꯅꯤ
ꯅꯦꯛꯁ ꯑꯥ ꯗꯤꯁ ꯋꯤꯛ ꯁꯦꯇꯔꯗꯦꯗ
ꯑꯁ ꯑꯩꯗꯤ ꯈꯪꯗꯦ ꯐ꯭ꯔꯥꯟꯥꯁꯇꯗꯤ ꯂꯧꯔꯅꯤ ꯍꯟꯗꯛꯇꯤ
ꯐ꯭ꯔꯁꯕꯨꯣꯏꯁꯨ ꯁꯄꯣꯔꯠ ꯇꯧꯕꯅꯦꯅ ꯍꯪꯖꯦ
ꯎꯝ ꯍꯧꯖꯤꯛ ꯇꯤ
ꯍꯧꯖꯤꯡꯁꯨ
ꯏꯪꯪꯂ꯭ꯂꯦꯟꯒ ꯐ꯭ꯔꯥꯟꯁ ꯊꯗꯤ ꯀꯔꯝꯕ ꯁꯄꯣ꯭ꯔꯠ ꯇꯧꯅꯤ
ꯈꯪꯗ꯭ꯔꯦ ꯈꯪꯗ꯭ꯔꯦ ꯑꯩ ꯀꯣꯛꯇꯣ ꯑꯩꯒꯤ ꯀꯣꯛꯇꯣ ꯌꯥꯗ꯭ꯔꯦ
ꯌꯥꯎꯋꯣꯅꯦ ꯌꯥꯎꯋꯣꯅꯦ ꯀꯣꯛꯇꯣ ꯌꯥꯎꯋꯣꯅꯧ
ꯑ
ꯂ ꯅ ꯐ꯭ꯔꯤꯅꯦ ꯐ꯭ꯔꯤ
ꯐ꯭ꯔꯤ ꯅꯠꯇ ꯑꯩꯒꯤꯗꯃꯛꯇꯤ
ꯄꯩꯁꯥ ꯂꯧꯗꯦ ꯉꯣꯛꯕꯗ
ꯂꯧꯗꯤ ꯂꯧꯗꯤ ꯂꯧꯗꯦ
ꯑꯦꯛꯖꯥꯝ ꯊꯥ ꯑꯦꯛꯖꯥꯝ ꯊꯥꯕ ꯃꯤ ꯑꯣꯏꯕꯒꯤꯀꯣ ꯀꯟꯅ ꯂꯥꯎꯔꯗꯤ ꯄꯩꯁꯥ ꯂꯧꯕ
ꯑꯣ ꯅ ꯅꯣꯢꯅ ꯂꯩꯔꯤꯕ ꯖꯒꯖꯦ
ꯑꯣꯏ
ꯑꯁ ꯌꯥꯗꯦꯗ
ꯁꯤꯕꯅꯤꯅꯦ
ꯑꯗꯨꯒꯨꯝꯕꯗꯣ ꯑꯩꯉꯣꯟꯗ ꯂꯥꯛꯑꯣ ꯐꯖꯅ ꯐꯖꯅ ꯐꯨꯕ ꯑꯩꯅ
ꯑꯁ ꯃꯟꯗꯦ ꯅ ꯅꯪꯒꯤ ꯏꯡꯈꯣꯜ ꯇꯥꯔꯕꯗꯒ ꯅꯨꯄꯥ ꯁꯣꯛꯍꯜꯂꯒ
ꯀ ꯀꯅꯦ ꯆꯀꯝꯕ
ꯍ
ꯇꯥꯕ꯭ꯔꯥ
ꯌꯁꯤꯠꯇ ꯃꯜꯂꯤꯗ
ꯐꯥꯒꯤ ꯇꯣꯕꯅꯦ
ꯎ ꯐꯥꯒꯅꯦ ꯇ
ꯐꯒꯤꯅꯦ
ꯑꯗꯨꯗꯤ ꯅꯪꯒꯤꯗꯤ ꯀꯩ ꯅꯪꯒꯤꯗꯤ ꯀꯩ ꯇꯖ ꯁꯥꯥꯕ ꯀꯥ ꯀ ꯈꯔꯣꯁ ꯇꯣꯡꯕ
ꯁꯤꯁ ꯈꯨꯛꯇ ꯑꯩꯁꯨ
ꯇꯧꯕ ꯃꯥꯂꯦꯗ ꯅꯪ ꯅꯪꯒꯨ ꯍꯥꯏꯗꯣ ꯎꯝ ꯍꯦ
ꯅꯪꯕꯋꯦ ꯍꯧꯖꯤꯛ